ꯑꯥꯎ ꯇꯥꯕ꯭ꯔꯣ
ꯇꯥꯏꯌꯦ ꯑꯩꯗꯤ ꯑꯩꯒꯤ ꯈꯣꯟꯖꯦꯜꯗꯤ ꯇꯥꯕ꯭ꯔꯣ
ꯍꯣꯏ ꯇꯥꯏꯌꯦ ꯇꯥꯏꯌꯦ
ꯁꯤꯡꯕ꯭ꯔꯣ
ꯎꯝ ꯊꯤꯡꯉꯦ
ꯋꯦꯗꯔ ꯀꯃꯥꯏꯅ ꯂꯩꯔꯤꯒꯦ ꯅꯣꯏꯔꯣꯝꯗ
ꯋꯦꯗꯔ
ꯑꯥ
ꯌꯥꯝ ꯅꯨꯡꯉꯥꯏꯔꯦ ꯑꯩꯈꯣꯏꯗꯤ ꯅꯣꯡꯁꯨ ꯆꯨꯗꯦ ꯁꯥꯏꯍꯦ
ꯑ ꯑꯣ ꯆ ꯅꯣꯡꯗꯤ ꯆꯨꯗꯦꯕꯀꯣ
ꯎꯝ ꯅꯣꯡ ꯆꯨꯔꯗꯤ ꯏꯁꯤꯡ ꯆꯥꯎꯕꯗꯣ
ꯑꯣ
ꯆꯨꯗꯕꯅ ꯆꯨꯗꯕꯅ ꯅꯨꯡꯉꯥꯏꯇꯦ
ꯎꯝ ꯅꯣꯏꯁꯦ ꯍꯟꯗꯛ ꯁ꯭ꯀꯨꯜ ꯀꯥꯔꯒ ꯂꯩꯕ꯭ꯔꯣ ꯅꯠꯇ꯭ꯔꯗꯤ ꯁꯝꯃꯔ ꯚꯦꯀꯦꯁꯟꯗꯨ ꯂꯩꯔꯤꯕ꯭ꯔꯣ
ꯎꯝ ꯁꯝꯃꯔ ꯚꯦꯀꯦꯁꯟ ꯂꯩꯇꯦꯗ ꯁ꯭ꯀꯨꯜ ꯀꯥꯔꯔꯣꯏ ꯍꯌꯦꯡ ꯑꯦꯛꯖꯥꯝ ꯊꯥꯗꫭ ꯊꯥꯗꯣꯏꯅꯦ
ꯀꯔꯤ ꯑꯦꯛꯖꯥꯝꯅꯣ ꯁꯦꯃꯤꯁꯇꯔ ꯑꯦꯛꯖꯥꯝꯔꫭ
ꯎꯝ
ꯁꯦꯃꯤꯁꯇꯔ ꯀꯌꯥꯒꯤ
ꯑ ꯑꯅꯤꯒꯤ
ꯑꯣ ꯑꯆꯥ ꯑꯠꯆꯥ
ꯇꯧꯒꯗꯕꯅꯦꯕꯀꯣ ꯉꯥꯍꯥꯟꯅ ꯇꯧꯒꯗꯕꯗꯣ ꯄꯣꯁꯄꯣꯟ ꯇꯧꯕꯒꯤ
ꯑꯥ
ꯑ ꯀꯣꯂꯦꯖꯁꯦ ꯂꯣꯏ ꯃꯦꯁ ꯂꫭꯏꯔꯕꯅꯤ
ꯑꯗꯨꯗꯤ ꯀꯃꯥꯏꯅ ꯄ꯭ꯔꯤꯄꯦꯔꯦꯁꯟ ꯇꯧꯔꯤꯒꯦ
ꯈꯪꯗ꯭ꯔꯦꯗ ꯑꯗꯨꯝ ꯈꯪ ꯈꯪꯕꯗꫭ ꯏꯔ ꯇꯥꯔꯦ
ꯍꯥꯥꯎ
ꯈꯪ ꯈꯪꯕꯗꯣ ꯏꯕ ꯇꯥꯔꯦꯕ ꯈꯪ ꯑꯈꯪꯕꯩ
ꯄ꯭ꯔꯤꯄꯦꯔꯦꯁꯟꯗꯤ ꯂꯣꯏꯔꯕꯣ ꯑꯦꯛꯖꯝꯒꯤ
ꯍꯥꯏ ꯈꯪꯗꯦ ꯂꯣꯏ ꯍꯥꯏꯕꯁꯨ ꯂꯣꯏꯌꯦ ꯍꯥꯏꯒꯗꯕꯁꯨ ꯅꯠꯇꯦ ꯂꯣꯏꯗ꯭ꯔꯤ ꯍꯥꯏꯁꯨ ꯈꯪꯗꯦ
ꯅꯣꯏꯒꯤ ꯑꯦꯖꯥꯝꯗꯣ ꯀꯃꯥꯏ ꯇꯧꯕꯅꯣ ꯌꯥꯝ ꯌꯥꯝ ꯏꯁꯇ꯭ꯔꯤꯛ ꯑꯣꯏꯕ꯭ꯔꯣ ꯅꯠꯇ꯭ꯔꯗꯤ ꯈꯔ ꯈꯔꯗꯤ ꯃꯤ ꯅꯣꯏ ꯕꯦꯟꯁ ꯑꯗꯨ ꯁꯣꯏꯗ ꯁꯤꯌꯔ ꯇꯧꯕ ꯌꯥꯕ꯭ꯔꯣ ꯅꯠꯇ ꯈꯔ ꯁꯤꯌꯔ ꯇꯧꯕ ꯌꯥꯕ꯭ꯔꯣ ꯀꯃꯥꯏꯅ ꯇꯧꯒꯦ ꯅꯣꯏꯒꯤ ꯑꯦꯛꯖꯥꯝ ꯔꯨꯜꯗꯣ ꯌꯥꯝ ꯏꯁꯇ꯭ꯔꯤꯛ ꯑꯣꯏꯕ꯭ꯔꯣ
ꯍꯣꯏ ꯏꯁꯇ꯭ꯔꯤꯛꯄꯨꯗꯤ ꯑꯣꯏꯗꯤ ꯑꯣꯏ ꯑꯗꫭ ꯏꯟꯚꯤꯖꯤꯂꯦꯇꯔꯗ ꯂꯩꯔꯦꯗꯅ
ꯑꯣ ꯑꯗꫭ ꯈꯔ ꯈꯔꯒꯨꯝꯕꯗꯤ ꯁꯤꯌꯔ ꯇꯧꯕꯔ ꯃꯇꯝ ꯄꯤꯕ꯭ꯔꯣ
ꯍꯣꯏ ꯁꯦꯌ꯭ꯔ ꯇꯧꯕ ꯍꯥꯏꯗꯤ ꯑ ꯑꯩꯈꯣꯏꯒꯤ ꯃꯥꯏꯅꯣꯔ ꯁꯕꯖꯦꯛꯀꯨꯝꯕ ꯑꯦ ꯁꯤ ꯁꯤ ꯑꯦꯝ ꯗꯤ ꯁꯤꯒꯨꯝꯕ ꯂꯩꯗꯅ
ꯎꯝ ꯂꯩꯕꯅꯦ ꯍꫭꯏ
ꯑꯗꯨꯗꯤ ꯈꯔ ꯐ꯭ꯔꯤ ꯑꯣꯏꯌꯦꯕꯀꯣ ꯑꯗꯨ ꯑꯩꯈꯣꯏꯒꯤ ꯃꯦꯖꯣꯔꯒ ꯑꯦꯁ ꯁꯤ ꯁꯤꯒꯗꯤ ꯑꯁ ꯌꯥꯝ ꯏꯁꯇ꯭ꯔꯤꯛ ꯑꯣꯏꯕꯅꯦ
ꯎ ꯐꯥꯔꯁ ꯁꯦꯝꯒꯤ ꯔꯤꯖꯜ ꯍꯥꯏꯗꯣꯛꯈ꯭ꯔꯕꯣ
ꯍꯣꯏ ꯅꯥꯟꯅ ꯍꯥꯏꯗꯣꯛꯈ꯭ꯔꯦ ꯀꯩꯅꯣ
ꯑꯗꯨꯒꯤꯗꯤ ꯀꯃꯥꯏꯅ ꯇꯧꯒꯦ ꯕꯤꯛ ꯄꯦꯄꯔꯒꯨꯝꯕ ꯕꯦꯛꯀꯨꯝꯕ ꯆꯥꯕ꯭ꯔꯣ
ꯍꯝ ꯎꯝ ꯕꯦꯒꯇꯤ ꯆꯥꯗꯦꯗ
ꯆꯥꯗꯦꯕ
ꯕꯦꯛꯇꯤ ꯆꯥꯗꯦ ꯕꯦꯛꯇꯤ ꯆꯥꯗꯦ ꯀ꯭ꯂꯥꯁꯇꯤ ꯇꯧ
ꯂꯔꯦꯗꯤ ꯎꯝ ꯑꯗꯨꯗꯤ ꯈꯔ ꯌꯥꯝꯃꯜꯂꯦ ꯑꯗꯨꯑꯣꯏꯗꯤ ꯕꯦꯛ ꯆꯥꯗ꯭ꯔꯗꯤ ꯍꯥꯏꯔꯦꯅꯦ
ꯑꯦ ꯑꯗꯨꯝ ꯇꯧꯕꯩ ꯅꯠꯇꯦꯗ ꯍꯥꯏꯗꯤ ꯑꯇꯣꯞꯄ ꯁꯕꯖꯦꯛꯀ ꯈꯔ ꯃꯥꯟꯅꯗꯕꯗꯣ ꯃꯦꯠꯁ ꯀꯤꯗꯤ ꯔꯤꯒꯨꯂꯔꯁꯨ ꯀꯥꯏꯗꯅ
ꯑꯥ
ꯎ ꯎꯝ ꯔꯤꯒꯨꯂꯔ ꯅꯠꯇ꯭ꯔꯗꯤ ꯀ꯭ꯂꯥꯁ ꯑꯃ ꯅꯤ ꯃꯤꯁ ꯇꯧꯔꯒꯅ ꯑꯩꯈꯣꯏ ꯍꯥꯏꯗꯤ ꯑꯟꯗꯔꯁꯇꯦꯟꯗꯤꯡ ꯇꯧꯕꯗꯨꯣ ꯌꯥꯝ ꯋꯥꯠꯂꯦꯕꯀꯣ ꯑꯗꯨꯒꯤ ꯑꯗꯨꯝ ꯔꯤꯒꯨꯂꯔꯗ ꯀꯥꯕꯅꯤꯅ ꯔꯤꯒꯨꯂꯔ ꯀꯥꯕꯒꯤ ꯄ꯭ꯔꯥꯏꯖ ꯇꯥꯔꯦꯗ
ꯑ
ꯀꯥꯖꯤ
ꯃꯦꯁ ꯃꯦꯁ ꯈꯔ ꯂꯨꯃꯜꯂꯦ
ꯌꯥꯝꯅ ꯂꯨ ꯍꯥꯏꯕ ꯀꯗꯕꯁꯨ ꯅꯠꯇꯦ ꯂꯨꯗꯦ ꯍꯥꯏꯕ ꯍꯥꯏꯒꯗꯕꯁꯨ ꯅꯠꯇꯦ ꯈꯪꯗꯦꯗ ꯑꯗꯨꯝ ꯑꯦꯚ꯭ꯔꯦꯖ ꯑꯣꯏꯗ
ꯁꯂꯦꯕꯁꯦ ꯀꯃꯥꯏꯅ ꯇꯕꯅꯣ ꯍꯥꯏ ꯁ꯭ꯀꯨꯜꯒꯤ ꯁꯦꯂꯦꯕꯁꯀꯒ ꯃꯥꯟꯅꯕ꯭ꯔꯣ ꯑꯦꯂꯚꯦꯟ ꯇꯨꯋꯦꯜꯒꯤ ꯁꯦꯂꯦꯕꯁꯀ ꯃꯈꯥ ꯃꯣꯏꯒꯤ ꯇꯣꯄꯤꯛ ꯃꯅꯨꯡꯗ ꯆꯥꯡꯕ꯭ꯔꯥ ꯀꯃꯥꯏꯅ ꯇꯧꯒꯦ ꯇꯣꯄꯤꯛꯁꯤꯡꯗꯤ
ꯑ ꯀꯩꯅꯣꯒꯤ ꯃꯦꯁꯁꯤꯅ ꯑꯩꯈꯣꯏ ꯃꯦꯁꯇꯤ ꯍꯥꯏꯗꯤ ꯎꯝ ꯔꯣꯜ ꯇ ꯃꯣꯏ ꯕꯦꯁꯤꯛ ꯈꯪꯉꯗꯤ ꯃꯦꯁꯇꯤꯗ ꯈꯔ ꯅꯨꯡꯉꯥꯏꯌꯦꯕꯀꯣ
ꯑ
ꯑꯇꯣꯞꯄ ꯁ꯭ꯕꯖꯦꯛꯒꯨꯝꯅ ꯀ꯭ꯂꯥꯁ ꯕꯤ ꯑꯦ ꯀꯥꯕꯗ ꯎꯝ ꯂꯣꯏꯅꯃꯛꯇꯣ ꯑꯅꯧꯕ ꯑꯣꯏꯅ ꯏꯁꯇꯗꯤ ꯇꯧꯗꯦꯕꯀꯣ ꯃꯦꯠꯁꯇꯤ
ꯑꯥ
ꯑꯗꯣ ꯇꯣꯄꯤꯒꯗꯤ ꯑꯩꯈꯣꯏꯅ ꯑꯦꯂꯕꯦꯟ ꯇꯨꯋꯦꯜꯐꯇ ꯈꯪ ꯈꯪ ꯍꯥꯟꯅ ꯈꯪꯈ꯭ꯔꯤꯕꯒꯤ ꯀꯩꯅꯣꯒꯤ ꯕꯦꯁꯤꯛꯇꯣ ꯑꯗꯨꯝ ꯁꯤꯖꯤꯟꯅꯔꯒ ꯇꯣꯄꯤꯛꯇꯣ ꯆꯥꯎꯈꯠꯄꯗꯣ ꯆꯥꯎꯈꯠꯄ ꯍꯥꯏꯇꯥꯔꯦꯗ ꯑꯗꯨꯝ ꯑꯗꯨꯃꯥꯏꯅ ꯇꯧꯔ ꯕꯦꯁꯤꯛ ꯈꯪꯉꯗꯤ ꯃꯦꯠꯁꯇꯤ ꯑꯗꯨꯝ ꯌꯥꯏꯗ ꯑꯇꯣꯞꯄ ꯁ꯭ꯕꯖꯦꯛꯇꯒꯤ ꯅꯨꯡꯉꯥꯏꯕꯅꯦ ꯕꯦꯁꯤꯛ ꯈꯪꯉꯗꯤ ꯐꯣꯔꯃꯨꯂꯥꯑꯒ ꯑꯗꯨ
ꯖꯣꯃꯦꯇ꯭ꯔꯤꯒꯨꯝꯕ ꯖꯣꯃꯦꯇ꯭ꯔꯤꯒꯨꯝꯕꯁꯨ ꯌꯧꯕ꯭ꯔꯣ ꯅꯣꯏꯒꯤ ꯁꯦꯂꯦꯕ꯭ꯁꯇ
ꯁꯦꯀꯦꯟ ꯁꯦꯃꯤꯁꯇꯔꯗ ꯖꯤꯌꯣꯃꯤꯇ꯭ꯔꯤꯗꯤ ꯌꯥꯎꯗ꯭ꯔꯦ
ꯑꯣ ꯅꯝꯕꯔ ꯁꯤꯁꯇꯦꯝꯗꯤ
ꯅꯝꯕꯔ ꯁꯤꯁꯇꯦꯝꯗꯤ ꯑꯗꯨꯝ ꯌꯥꯎꯋꯦ ꯑꯩꯈꯣꯏꯅ ꯁꯦꯀꯦꯟ ꯁꯦꯃꯤꯁꯇꯔꯗ ꯇꯧꯕꯁꯤꯅ ꯀꯜꯀꯨꯂꯥꯁ ꯀꯣ ꯀꯜꯀꯨꯂꯥꯁꯀꯤꯗ ꯇꯧꯋꯦ
ꯑꯗꯨꯗꯤ ꯈꯔ ꯂꯨꯨꯕꯅꯦ ꯀꯣꯂꯥꯁꯁꯨ ꯅꯍꯥꯟ ꯑꯦꯂꯚꯦꯟ ꯇꯨꯋꯜꯕ ꯀꯥꯕ ꯀꯥꯟꯗ ꯑꯩꯁꯨ ꯈꯔ ꯄꯥꯏꯕꯀꯣ ꯑꯩꯈꯣꯏꯁꯨ ꯈꯔ ꯊꯦꯡꯅꯌꯦꯕꯀꯣ
ꯑꯨꯝ ꯗꯤꯐ꯭ꯔꯦꯟꯁꯤꯌꯦꯜ ꯀꯣꯀ꯭ꯂꯁ ꯍꯥꯏꯕꯗꯣ
ꯑꯩꯒꯤꯗꯤ ꯈꯔ ꯂꯨꯔꯦ ꯑꯗꯨꯒꯤꯗꯣ
ꯑꯩꯅ ꯃꯦꯁꯇ ꯈꯔ ꯍꯥꯏꯗꯤ ꯑꯩꯒꯤ ꯈ꯭ꯋꯥꯏꯒꯤ ꯂꯨꯕ ꯍꯥꯏꯇꯥꯔꯗꯤ ꯇ꯭ꯔꯤꯒꯣꯅꯣꯃꯤꯇ꯭ꯔꯤꯗꯣ ꯍꯥꯢ ꯏꯁꯇ꯭ꯔꯤꯒꯣꯅꯣꯇ꯭ꯔꯤꯗ ꯑꯃꯨꯛ ꯇꯧꯔꯗꯤ ꯑꯁ ꯌꯥꯝꯅ ꯑꯩꯗꯤ ꯄꯥꯁꯨ ꯄꯥꯅꯤꯡꯗꯦ
ꯐꯣꯝꯂꯥꯁꯨ ꯌꯥꯝꯃꯦ ꯇ꯭ꯔꯥꯏꯀꯣꯅꯣꯃꯤꯗ꯭ꯔꯤꯒꯤꯗꯣ
ꯎꯝ ꯖꯤꯌꯣꯅꯣꯃꯤꯇ꯭ꯔꯤ ꯑꯁꯤ ꯗꯤꯐ꯭ꯔꯦꯟꯦꯜ ꯀꯜꯀꯨꯂ꯭ꯁꯇꯁꯨ ꯌꯥꯎꯋꯦꯕꯀꯣ ꯇꯤꯌꯣꯅꯣꯃꯤꯇ꯭ꯔꯤꯁꯦ
ꯑ
ꯑꯗꯨ ꯑꯣꯏꯔꯁꯨ ꯌꯥꯝꯅꯅꯦꯗꯤ ꯌꯥꯎꯗꯦ ꯑꯗꯨ ꯗꯤꯐ꯭ꯔꯦꯟꯁꯤꯦꯜ ꯀꯜꯀꯨꯂꯔ ꯍꯥꯏꯕꯅꯤꯅ ꯗꯤꯐ꯭ꯔꯦꯟꯁꯤꯌꯦꯁꯟꯗꯣ ꯁꯦꯀꯦꯟ ꯐꯥꯔꯁ ꯑꯗꯨꯃꯥꯏꯅ ꯇꯧꯕꯗꯨꯗ ꯁꯦꯂꯦꯕꯁꯇꯨ ꯈꯔ ꯚꯥꯁ ꯑꯣꯏ ꯍꯥꯏꯇꯥꯔꯦꯗ
ꯑꯣ ꯑꯆꯥ ꯆꯥ ꯆꯥ ꯆꯥ ꯆꯥ ꯎꯝ ꯃꯥꯅꯦ ꯅꯪꯅ ꯍꯥꯏꯕꯒꯨꯝ ꯇ꯭ꯔꯥꯏꯒꯣꯅꯣꯃꯦꯇ꯭ꯔꯤꯗꯣ ꯑꯦꯂꯚꯦꯟ ꯊꯣꯛꯗꯁꯨ ꯂꯩꯕꯅꯤ ꯑꯗꯨꯁꯨ ꯌꯥꯝ ꯂꯨꯋꯦ ꯀꯥꯏꯗꯒꯤ ꯀꯔꯤ ꯀꯔꯤꯗꯅꯣ ꯈꯪꯗꯦ ꯍꯥꯏꯁ ꯁ꯭ꯀꯨꯜꯗ ꯈꯔ ꯌꯧꯕ ꯁꯥꯂꯕꯔꯒ ꯃꯟꯅꯥꯗꯦꯕꯀꯣ ꯃꯣꯏ ꯑꯗꯣ ꯔꯤꯂꯦꯁꯟꯗꯤ ꯈꯔ ꯂꯩꯗꯤ ꯂꯩꯕꯅꯦ ꯑꯗꯣ ꯄꯨꯔꯥ ꯅ꯭ꯌꯨ ꯆꯦꯞꯇꯔ ꯑꯣꯏꯕꯒꯨꯝꯗ ꯇꯧꯋꯦꯕ
ꯎꯝ ꯑꯗꯣ ꯕꯦꯁꯤꯛꯇꯣ ꯈꯔ ꯋꯥꯠꯄꯒꯤꯅꯦ ꯅ꯭ꯌꯨ ꯆꯦꯞꯇꯔ ꯑꯣꯏꯕꯗꯣ ꯃꯦꯁꯗꯤ ꯑꯥꯏꯠ ꯁꯤ ꯆꯦꯞꯇꯔꯗꯣ ꯑꯩꯈꯣꯏꯅ ꯃꯦꯠꯁꯀꯤ ꯆꯦꯞꯇꯔꯗꯣ ꯑꯍꯥꯟꯕ ꯄꯦꯖꯇ ꯂꯩꯕꯗꯣ ꯌꯨ ꯍꯦꯚ ꯑꯣꯜꯔꯦꯗꯤ ꯏꯁꯇꯗꯤꯠ ꯗꯤꯁ ꯏꯟ ꯀ꯭ꯂꯥꯁ ꯐꯥꯏꯚ ꯐꯣꯔꯠ ꯑꯗꯨꯃꯥꯏꯅ ꯍꯥꯏꯕꯗꯣ ꯑꯗꯨꯝ ꯂꯩꯌꯦꯕ ꯃꯦꯁ ꯆꯦꯞꯇꯔ ꯈꯨꯗꯤꯡꯒꯤ ꯑꯗꯨꯅꯦ ꯃꯦꯁꯀꯤꯁꯦ ꯑꯗꯨꯅꯦ ꯃꯥꯒꯤ ꯕꯣꯟ ꯍꯥꯏꯇꯥꯔꯦ ꯆꯥꯎꯕ ꯕꯣꯟ ꯍꯥꯏꯇꯥꯔꯦ ꯑꯗꯨ
ꯃꯥꯅꯦ ꯃꯥꯅꯦ ꯆꯨꯝꯃꯦ ꯆꯨꯨꯝꯃꯦ ꯃꯣꯏꯒꯤ ꯏꯟꯗ꯭ꯔꯣꯗꯁꯟ ꯍꯦꯛ ꯆꯦꯞꯇꯔ ꯍꯞꯄꯤꯉꯩꯗ ꯏꯟꯇ꯭ꯔꯣꯗ ꯁꯪ ꯈꯔ ꯄꯤꯕꯗꯣ ꯅꯪꯅ ꯍꯧꯖꯤꯛ ꯄꯥꯕꯒꯨꯝꯅꯀꯣ
ꯎꯝ
ꯑꯗꯨ ꯔꯤꯂꯦꯁꯟ ꯂꯩꯕꯒꯤꯅꯦꯕ ꯅꯠꯇ꯭ꯔꯣ
ꯎꯝ ꯀ꯭ꯂꯥꯁ ꯇꯦꯟꯗ ꯇ꯭ꯔꯦꯒꯣꯅꯣꯃꯤꯇ꯭ꯔꯤꯁꯀ ꯇꯧꯕꯁꯤꯅ ꯀ꯭ꯂꯥꯁ ꯇꯦꯟꯗꯁꯨ ꯇꯣꯞꯄꯤꯛ ꯑꯧ ꯀꯩꯅꯣ ꯑꯣꯏꯕꯅꯦ ꯑꯗꯨ ꯇ꯭ꯔꯥꯒꯣꯅꯣꯃꯤꯇ꯭ꯔꯤꯛ ꯆꯦꯞꯇꯔꯗꯣ ꯆꯥꯎꯕꯗꯣ ꯑꯅꯤ ꯁꯦꯀꯦꯟ ꯅꯝꯕꯔ ꯁꯦꯀꯦꯟ ꯑꯗꯨꯃꯥꯏꯅ ꯑꯣꯏꯔꯝꯃꯅꯤ ꯇꯣꯄꯤꯛ ꯑꯥ ꯁꯦꯂꯦꯕꯁꯇ ꯆꯥꯎꯋꯦꯕꯀꯣ ꯇꯔꯤꯒꯣꯅꯣꯃꯤꯇ꯭ꯔꯤꯒꯤ
ꯎꯝ
ꯑꯗꯨ ꯆꯥꯎꯔꯁꯨ ꯐꯣꯔꯃꯨꯂꯥꯗꯤ ꯌꯥꯝ ꯐꯣꯔꯃꯨꯂꯥꯗꯤ ꯌꯥꯝꯗꯦꯗꯅ
ꯎꯝ
ꯎꯝ ꯑꯗꯨ ꯑꯃꯨꯛ ꯕꯤ ꯑꯦ ꯀꯥꯔꯒꯅ ꯑꯝ ꯑꯦ ꯀ꯭ꯂꯥꯁ ꯏꯂꯚꯦꯟ ꯏꯂꯚꯦꯟꯗ ꯇ꯭ꯔꯤꯒꯣꯅꯣꯃꯤꯇ꯭ꯔꯤ ꯌꯥꯝ ꯌꯥꯎꯗꯕꯅꯦ ꯇꯨꯋꯦꯜꯐꯇ ꯌꯥꯝ ꯌꯥꯎꯕꯅꯦ
ꯑꯥ ꯑꯦꯂꯚꯦꯟꯗꯗꯤ ꯆꯦꯞꯇꯔꯗꯣ ꯈꯔ ꯌꯥꯎꯗꯤ ꯌꯥꯎꯋꯦ ꯑꯗꯣ ꯁꯦꯂꯦꯕꯁ ꯌꯥꯝ ꯂꯤꯃꯤꯇꯦꯠ ꯑꯣꯏꯌꯦꯕꯀꯣ
ꯎꯝ ꯇꯨꯋꯦꯜꯐꯇꯗꯤ ꯑꯥ ꯇ꯭ꯔꯤꯒꯣꯅꯣꯃꯤꯇꯤꯁꯦ ꯌꯥꯝ ꯃꯔꯨ ꯑꯣꯏꯕ ꯆꯦꯞꯇꯔ ꯍꯥꯏꯇꯥꯔꯦ
ꯖꯣꯃꯦꯇ꯭ꯔꯤꯗꯤ ꯌꯧꯔꯣ ꯂꯥꯏꯛ ꯁꯔꯀꯜ ꯀꯨꯝꯕ ꯇ꯭ꯔꯦꯡꯒꯜ
ꯎꯝ ꯌꯥꯎꯑꯦ ꯗꯥꯏꯒ꯭ꯔꯥꯝ ꯀꯩꯅꯣꯒꯤ ꯔꯦꯒꯤ ꯑꯣꯏꯕꯗꯣ ꯐꯥꯔꯁ ꯁꯦꯃꯤꯁꯇꯔꯗꯤ ꯌꯥꯎꯋꯦ
ꯑꯣ ꯖꯨꯃꯦꯇ꯭ꯔꯤꯀꯣ
ꯎꯝ
ꯖꯨꯃꯦꯇ꯭ꯔꯤꯁꯨ ꯈꯔ ꯍꯩꯅꯗꯦ ꯑꯩꯗꯤ
ꯑꯩꯁꯨꯅꯦ ꯑꯁ ꯌꯥꯝ ꯍꯩꯅꯗꯦ ꯏꯁꯀꯦꯜ ꯄꯥꯏꯔꯒ ꯀꯥꯟꯗ ꯃꯦꯖꯔꯃꯦꯟ ꯇꯧꯕꯗꯣ ꯍꯣꯠꯄꯕꯨꯗꯤ ꯐꯣꯔꯃꯨꯂꯥ ꯍꯣꯠ ꯑꯥ ꯍꯦꯛ ꯑꯦꯄ꯭ꯂꯥꯏ ꯇꯧꯔꯒ ꯍꯥꯏꯗꯤ ꯎꯝ ꯌꯥꯝ ꯃꯔꯨ ꯑꯣꯏꯕ ꯈꯇꯪ ꯂꯧꯊꯣꯛꯑꯒ ꯍꯣꯠꯄꯁꯤꯗꯤ ꯌꯥꯝ ꯂꯥꯏꯌꯦꯅ ꯑꯗꯨ ꯖꫭꯃꯤꯇ꯭ꯔꯤꯒꯤ ꯑꯃꯨꯛ ꯆꯪꯉꯗꯤ ꯏꯁꯀꯦꯜꯗ ꯏꯟꯗꯤꯀꯦꯠ ꯇꯧꯕꯗꯨꯁꯨ ꯑꯃꯅꯦ ꯑꯩꯈꯣꯏꯅ ꯃꯦꯖꯔꯃꯦꯟ ꯇꯧꯕꯒꯤ ꯌꯥꯝ ꯆꯪꯉꯦꯅ ꯍꯣꯠꯄꯗꯤ ꯌꯥꯝ ꯌꯥꯎꯗꯕꯅꯦꯕ ꯍꯣꯠꯄꯗꯤ ꯑꯥ ꯈ꯭ꯋꯥꯏ ꯂꯥꯏꯕ ꯍꯥꯏ ꯍꯥꯏꯇꯥꯔꯦꯀꯣ ꯖꯨꯃꯤꯇ꯭ꯔꯤꯗꯗꯤ ꯃꯦꯖꯔꯃꯦꯟ ꯇꯧꯕꯁꯤꯅ ꯑꯩꯁ ꯋꯥꯕꯗꯣ ꯑꯩꯁ ꯑꯩꯁꯨ ꯄꯥꯝꯗꯦꯗ ꯀꯝꯄꯥꯁ ꯄꯥꯏꯕ ꯅꯨꯡꯉꯥꯏꯇꯦ
ꯏꯞꯁ ꯖꯣꯃꯦꯇꯔꯤꯗꯤ ꯊꯤꯑꯣꯔꯤꯁꯨ ꯌꯥꯝꯃꯦ ꯊꯤꯑꯣꯔꯤ ꯐꯖꯟꯅ ꯈꯪꯗ꯭ꯔꯗꯤ ꯀꯥꯜꯀꯨꯂꯦꯁꯟ ꯇꯧꯔꯁꯨ ꯒ꯭ꯌꯥꯟ ꯇꯥꯕ ꯃꯤꯟꯗꯣ ꯒ꯭ꯌꯥꯟ ꯇꯥꯔꯣꯏꯕꯀꯣ
ꯎꯝ ꯒ꯭ꯌꯥꯟ ꯇꯥꯔꯦ ꯫
ꯒ꯭ꯌꯥꯟ ꯇꯥꯔꯣꯢꯗꯨꯕ ꯑꯣꯢꯔꯒꯅ ꯀꯃꯥꯏꯅ ꯍꯣꯠꯀꯗꯧꯕꯅꯣ ꯁꯤꯗꯣ ꯀꯃꯥꯏꯅ ꯂꯥ ꯑꯗꯧꯕꯅꯣ ꯑꯗꯨꯁꯨ ꯌꯥꯝ ꯂꯨꯌꯦꯕ ꯫ ꯊꯤꯌꯣꯔꯤꯗꯣ ꯐꯖꯅ ꯂꯣꯏꯅꯃꯛ ꯍꯪꯗ꯭ꯔꯗꯤ
ꯎꯝ ꯆꯨꯝꯃꯦ꯫
ꯐꯨꯠꯕꯥꯜꯂ ꯒꯨꯝꯕ ꯌꯦꯡꯕ꯭ꯔꯣ ꯅꯪꯗꯤ꯫
ꯍꯣꯏꯅꯦ ꯅꯨꯡꯇꯤꯒꯤ ꯌꯦꯡꯉꯦ꯫ ꯑꯦꯛꯖꯥꯝ ꯑ ꯑꯦꯛꯖꯥꯝ꯫ ꯑ ꯅꯥꯛꯇꯗꯤ ꯑꯩ ꯉꯁꯤꯗꯤ ꯌꯦꯡꯉꯔꯣꯏ ꯍꯌꯦꯡ ꯑꯦꯛꯖꯥꯝ ꯂꯩꯕꯅꯤꯅ꯫
ꯑꯗꯨꯗꯤ ꯑꯦꯖꯥꯝꯅ ꯈꯔ ꯗꯤꯁꯇꯥꯕ ꯇꯧꯔꯦꯅꯦ꯫
ꯎꯝꯝ꯫ ꯁ꯭ꯀꯦꯗꯨꯜꯗꯣ ꯅꯨꯡꯉꯥꯏꯔꯣꯏꯕ ꯕꯣꯜ ꯑꯃꯨꯛ ꯌꯦꯡꯉꯗꯤ ꯇꯨꯋꯦꯜꯞ ꯊꯥꯔꯇꯤꯗ ꯑꯣꯏꯕꯅꯤꯅ ꯉꯁꯤꯁꯦ꯫
ꯕ꯭ꯔꯥꯖꯤꯜꯒ ꯅꯣꯔꯋꯦ ꯉꯁꯤ ꯇꯧꯗꯕꯗ꯫
ꯎꯝ ꯐꯨꯠꯕꯣꯜ ꯌꯦꯡꯒꯦ ꯍꯥꯏꯔ ꯐꯨꯠꯕꯣꯜ ꯌꯦꯡꯒꯦ ꯍꯥꯏꯔꯗꯤ ꯅꯪꯒꯤ ꯁꯞꯄꯣꯔꯇꯔꯗꯤ ꯂꯩꯔꯝꯅꯤ꯫
ꯑꯥ ꯑꯔꯖꯦꯟꯇꯤꯅꯥ꯫
ꯐꯨꯜ ꯁꯄꯣꯔꯠ꯫
ꯍꯣꯏ ꯑꯥꯔꯖꯦꯟꯇꯤꯅꯥꯗꯤ ꯑꯉꯥꯡ ꯑꯣꯏꯔꯤꯉꯩꯗꯒꯤ ꯄꯥꯝꯃ ꯂꯥꯛꯄꯅꯦ꯫
ꯑꯣ ꯑꯠꯆꯥ ꯀꯔꯤꯒꯤꯅꯣꯅꯦ ꯃꯣꯏꯒꯤ ꯌꯨꯅꯤꯐꯣꯔꯝ ꯐꯖꯕꯤꯒꯤꯔꯣ꯫ ꯃꯣꯏꯒꯤ ꯑꯜꯇꯤꯇ꯭ꯌꯨꯠ ꯀꯨꯝꯕ ꯐꯖꯕꯒꯤꯔꯣ ꯀꯔꯤꯒꯤꯅꯣꯅꯦ꯫
ꯎꯝ ꯃꯣꯏꯁꯤ ꯌꯥꯝꯅ ꯐꯩꯅꯦ ꯍꯥꯏꯗꯤ ꯃꯦꯁꯤꯁꯨ ꯌꯥꯝ ꯍꯝꯕꯜ ꯑꯣꯏꯗꯅ꯫ ꯑꯗꯣ ꯃꯥꯏ ꯃꯦꯁꯤꯁꯨ ꯌꯥꯝ ꯄꯥꯝꯃꯦꯗ ꯑꯩꯗꯤ ꯑꯗꯨꯒ ꯑꯥ ꯄ꯭ꯂꯦꯌꯔꯁ ꯎꯝ ꯈꯔꯁꯨ ꯎꯝ ꯍꯧꯖꯤꯛꯇꯤ ꯇꯣꯛꯈ꯭ꯔꯦꯀꯣ꯫
ꯇꯣꯛꯈ꯭ꯔꯦ ꯍꯣꯏ ꯃꯨꯝ ꯃꯦꯁꯤꯁꯨ ꯍꯟꯗꯛꯅꯗꯤ ꯃꯦꯁꯤꯁꯨ ꯍꯟꯗꯛꯅ ꯂꯥꯁꯠ ꯃꯥꯜꯂꯦ ꯋꯥꯛ ꯕꯗꯥ ꯁꯅꯥ ꯇꯧꯕꯗꯣ ꯅꯦꯛꯁꯇꯗꯤ
ꯎꯝ ꯂꯥꯁꯠ ꯑꯣꯏꯔꯕꯅꯦ꯫
ꯑꯗꯨꯗꯤ ꯅꯪꯒꯤ ꯁꯞꯄꯣꯔꯇꯔꯗꯣ ꯉꯝꯕꯁꯨ ꯌꯥꯏꯅ ꯍꯟ ꯂꯥꯁꯠ ꯋꯥꯔꯜꯗ ꯀꯞꯁꯨ ꯃꯣꯏꯅ ꯉꯝꯕꯅꯤꯕꯀꯣ꯫
ꯎꯝ꯫
ꯍꯟꯗꯛꯁꯨ ꯃꯣꯏꯅ ꯉꯝꯃꯁꯨ ꯌꯥꯅꯦ ꯃꯣꯏꯒꯤ ꯁꯥꯟꯅꯕꯗꯣ ꯐꯖꯩꯅꯦ꯫ ꯗꯥꯎꯁꯨ ꯌꯥꯝ ꯂꯩꯌꯦꯅꯦ ꯃꯣꯏꯁꯦ꯫
ꯎꯝ ꯄꯥꯁꯤꯡ ꯇꯧ ꯄꯥꯁꯤꯡ ꯄꯤꯕꯗꯣ ꯌꯥꯝ ꯐꯖ ꯖꯕꯅꯦ ꯃꯣꯏꯒꯤ ꯄ꯭ꯂꯦꯗꯣ꯫ ꯑꯩ ꯕꯣꯜꯗꯤ ꯌꯥꯝ ꯏꯟꯇꯔꯦꯁ ꯂꯩꯗ ꯐꯨꯠꯕꯣꯜ ꯋꯥꯔꯜꯗ ꯀꯞ ꯈꯛꯇ ꯅꯠꯇꯦ ꯂꯤꯒꯁꯨ ꯑꯗꯨꯃꯥꯏꯅ ꯌꯦꯡꯉꯦ
ꯑꯣ ꯑꯠꯆꯥ ꯑꯗꯨꯗꯤ ꯁꯥꯟꯅꯕꯁꯨ ꯁꯥꯟꯅꯔꯝꯅꯤ꯫
ꯎꯡ ꯑꯩꯈꯣꯏꯗꯤ ꯅꯨꯄꯤ ꯑꯣꯏꯕꯅꯤꯅ ꯄ꯭ꯔꯤꯚꯂꯦꯖꯇꯨ ꯌꯥꯝ ꯐꯪꯗꯕꯗꯣ꯫
ꯅꯠꯇꯦ ꯈꯨ ꯈꯨꯟꯒꯤ ꯏꯁꯄꯣꯠ ꯀꯨꯝꯕ ꯃꯆꯥ ꯃꯆꯥ ꯂꯩꯅꯦ
ꯍꯣꯏ ꯑꯗꯨꯕꯨꯗꯤ ꯁꯥꯟꯅꯩꯌꯦ ꯍꯣꯏ ꯑꯗꯨ ꯑꯣꯏꯔꯁꯨ ꯅꯨꯄꯥꯒꯨꯝꯅꯗꯤ ꯁꯥꯟꯅꯥꯗꯦꯗꯅ
ꯃꯥꯅꯦ ꯃꯥꯅꯦ ꯃꯥꯅꯦ ꯑꯗꯨꯒꯨꯝꯕ ꯂꯦꯚꯦꯜꯗꯗꯤ ꯐꯖꯅ ꯁꯥꯔꯝ ꯁꯥ ꯔꯥꯝ ꯔꯥꯝꯅꯤ ꯅꯣꯏꯁꯨ
ꯄꯥ ꯑꯣꯏꯔꯗꯤ ꯑꯁ ꯌꯥꯝ ꯐꯖꯅ ꯁꯥꯟꯅꯔꯝꯃꯅꯤ
ꯔꯤꯒ꯭ꯔꯦꯠ ꯌꯥꯝ ꯆꯥ ꯃꯥꯜꯂꯦꯅꯦ ꯑꯗꯨꯗꯤ ꯅꯪꯁꯦ ꯨꯅꯨꯄꯤ ꯑꯣꯏꯕꯒꯤ
ꯑꯩꯁ ꯅꯨꯄꯤ ꯑꯣꯏꯕꯁꯨ ꯅꯨꯄꯥ ꯑꯣꯏꯔꯁꯨ ꯃꯣꯏ ꯃꯣꯏꯒꯤ ꯑꯦꯗꯚꯥꯟꯇꯦꯖꯇꯤ ꯂꯩꯗꯅ
ꯃꯥꯅꯦ ꯃꯥꯅꯦ ꯑꯗꯨ ꯅꯨꯄꯥꯒꯤꯅꯤꯅ ꯈꯔ ꯍꯦꯟꯗꯤ ꯍꯦꯝꯃꯜꯂꯦꯅꯦꯀꯣ
ꯎꯝ ꯑꯃꯥꯔꯣꯝꯗ ꯍꯥꯏꯔꯗꯤ ꯍꯦꯟꯗꯤ ꯍꯦꯜꯂꯦꯗ ꯅꯨꯄꯥ ꯑꯣꯏꯕꯒꯤ ꯄ꯭ꯔꯤꯚꯂꯦꯖ